ꯑ ꯀꯃꯥꯏ ꯀꯃꯥꯏ ꯇꯧꯔꯤꯒꯦ ꯂꯧ ꯏꯁꯤꯡꯗꯨꯕꯣ
ꯂꯧ ꯏꯁꯤꯡꯖꯦ ꯏꯌꯥꯝꯕ ꯑꯩꯗꯤ ꯌꯨꯝ ꯀꯨꯝꯗ꯭ꯔꯕꯅꯤꯅ ꯈꯪꯗ꯭ꯔꯦꯅ ꯑꯩ ꯑꯩ ꯔꯦꯟ ꯂꯩ ꯏꯌꯥꯝꯕ
ꯀꯌꯥꯝ ꯀꯨꯏꯔꯒꯦ ꯅꯪꯕꯨ ꯔꯦꯟ ꯂꯩꯕ
ꯑꯦ ꯑꯗꯨꯝ ꯂꯩ ꯑꯗꯨꯝ ꯀꯨꯝꯗꯕ ꯊꯥ ꯑꯃ ꯍꯦꯜꯂꯦꯗ
ꯀꯌꯥꯝ ꯀꯨꯏꯅ ꯂꯩꯗꯣꯏꯕ
ꯑꯗꯨꯝ ꯂꯩꯒꯤꯅꯤ ꯃꯇꯝ ꯈꯔ
ꯌꯨꯝꯒ ꯈꯔ ꯀꯨꯝꯃꯨꯅꯦ ꯅꯪꯒꯤ ꯌꯨꯝꯒ ꯀꯥꯎꯒꯤ ꯇꯥꯔꯦꯅꯦ ꯍꯌꯦꯡ ꯌꯨꯝ ꯀꯨꯝꯕꯗ ꯀꯅꯥꯅꯣ ꯍꯪꯅꯔꯅꯤꯅꯦ
ꯑꯩ ꯌꯨꯝꯁꯤ ꯏꯆꯠ ꯏꯆꯠꯅꯤꯡꯗꯕ
ꯀꯩꯒꯤꯅꯣꯅꯦ
ꯑꯁ ꯌꯣꯝꯁꯦ ꯌꯨꯝꯗꯒꯩ ꯈꯔ ꯈ ꯂꯥꯞꯊꯣꯛꯄ ꯇꯝꯒꯗꯕꯅꯤꯅꯦ ꯏꯌꯥꯝꯕ
ꯌꯨꯝꯗꯩ ꯂꯥꯞꯊꯣꯛꯄ ꯇꯝꯒꯗꯕꯅꯤ
ꯑ ꯍꯥꯏꯅꯤꯡꯕꯗꯤ ꯐꯠꯇꯕ ꯔꯣꯝꯗ ꯍꯥꯏꯕ ꯅꯠꯇꯦ
ꯌꯨꯝꯗ ꯌꯨꯝꯗ ꯂꯩꯇꯗꯅ ꯅꯪ ꯍꯌꯦꯡ ꯑꯩꯅ ꯍꯥꯏꯁꯦ ꯅꯪ ꯀꯅꯥꯅꯣꯅ ꯍꯪꯅꯔꯅꯤꯃꯤ
ꯍꯣꯏꯕꯥ ꯑꯗꯨꯅ ꯑꯃꯔꯣꯝ ꯆꯠꯈꯔꯦꯅ ꯑꯩꯅ ꯍꯥꯏꯅꯤꯡꯉꯤꯁꯤꯗꯤ ꯑꯌꯥꯝꯕ ꯂꯥꯏꯔꯤ ꯃꯇꯝ ꯑꯅꯤ ꯌꯨꯝꯗ ꯂꯩꯔꯦ ꯃꯇꯝ ꯈꯔ ꯈꯔꯗꯤ ꯅꯍꯥꯛ ꯂꯥꯛꯄꯅꯤꯅ ꯑꯗꯨꯅ ꯍꯥꯏꯗꯤ ꯊꯧꯗꯣꯛ ꯋꯥꯊꯣꯛ ꯑꯔꯨꯕ ꯂꯩꯀꯥꯟꯗꯒꯨꯝꯕ ꯆꯠꯄ ꯅꯠꯇ ꯍꯦꯛ ꯆꯠꯅꯤꯡꯗꯕ ꯍꯥꯏꯗꯤ ꯄꯣꯠꯇꯣ ꯍꯥꯏꯗꯤ ꯁꯨꯝ ꯆꯠꯄ ꯁꯨꯝ ꯍꯩꯅꯒ꯭ꯔꯗꯤ ꯇꯣꯏꯅ ꯁꯨꯝ ꯆꯠ ꯑꯗꯒꯤ ꯁꯨꯝ ꯍꯦꯕꯤꯠꯇꯨꯃ ꯁꯨꯝ ꯂꯥꯛꯏꯗꯅ ꯑꯗꯩ ꯁꯤꯗ ꯐꯅ ꯋꯥꯔꯁꯨ ꯑꯗꯨꯝ ꯑꯗꯨꯝ ꯈꯥꯡꯉꯅ ꯐꯩꯌꯦꯅ ꯃꯇꯝ ꯈꯔ ꯈꯛꯇꯅꯤ ꯀꯣꯂꯦꯖ ꯂꯣꯏꯔꯀꯥꯟꯗ ꯁꯤꯗ ꯂꯩꯒꯦ ꯐꯪꯄꯣꯟꯇꯦ
ꯃꯥꯅꯤ ꯃꯥꯅꯤ ꯐꯪꯉꯣꯏꯗꯅꯦ ꯅꯪ ꯂꯣꯏꯔꯦ ꯍꯥꯏꯔꯁꯨ ꯂꯩ ꯒꯌꯥꯔꯗꯨ ꯂꯩꯅꯤꯡꯉꯣꯏꯗꯨꯅꯤ
ꯎꯝ ꯁꯤꯗ ꯂꯩ ꯂꯩꯕ ꯑꯗꯨꯅ ꯍꯧꯖꯤꯛ ꯁꯤꯗ ꯂꯩꯕ ꯄꯩꯁꯥ ꯊꯤꯔꯒ ꯄꯩꯁꯥꯁꯨ ꯃꯥꯡꯅꯤ
ꯎꯝ ꯔꯦꯟꯗ ꯂꯩꯕꯗꯤ ꯅꯨꯡꯉꯥꯏꯕ꯭ꯔꯣ ꯀꯃꯥꯏ ꯀꯃꯥꯏ ꯇꯧꯒꯦ ꯅꯣꯏꯕꯣ
ꯅꯨꯉꯥꯏꯔꯦ ꯅꯨꯡꯉꯥꯏꯕꯩꯋꯥꯗꯤ
ꯆꯥꯕ ꯊꯛꯄꯅ ꯀꯃꯥꯏ ꯀꯃꯥꯏ ꯇꯧꯔꯤꯕ
ꯆꯥꯕ ꯊꯛꯄꯁꯦ ꯑꯌꯨꯛ ꯑꯌꯨꯛꯁ‌ꯦ ꯗꯥꯇꯤꯡꯠ ꯇꯧꯔꯤꯗꯅ ꯍꯧꯖꯤꯛ
ꯑ ꯀꯣꯏꯕ ꯂꯥꯡꯕꯒ ꯑꯝꯇ ꯆꯠꯇ꯭ꯔꯕꯣ
ꯆꯠꯇ꯭ꯔꯦ ꯂꯩꯃꯤꯟꯅꯩꯁꯤꯡꯁꯤꯁꯨ ꯄꯥꯈꯪꯁꯔꯤ ꯉꯥꯛ ꯀꯅꯥꯒꯤꯅ‌ꯣ
ꯄꯥꯈꯪ ꯁꯥꯔꯤꯈꯛꯇ ꯉꯥꯏꯔ‌ꯦ
ꯑꯥ
ꯑꯗꯨꯗꯤ ꯅꯉꯣꯟꯗꯩ ꯆꯤꯡꯉꯒ ꯇꯥꯔꯤꯅꯦ ꯑꯗꯨꯗ
ꯑ ꯑꯩꯉ‌ꯣꯟ ꯌꯥ
ꯅꯨꯄꯤ ꯑꯉꯥꯡ ꯑꯗꯨ ꯈꯔ ꯈꯔ ꯄꯨꯔꯒ ꯀꯣꯏꯊꯣꯛ ꯂꯥꯟꯊꯣꯛꯄ ꯈꯔ ꯈꯔ ꯆꯠꯂꯨꯅꯦ ꯅꯣꯏꯕꯨ ꯌꯥꯔꯔꯣꯏꯅ‌ꯦ ꯅꯣꯏ
ꯇꯣꯑ‌ꯣ ꯅꯅꯥꯎ ꯅꯨꯄꯤ ꯌꯥꯗꯦ
ꯅꯨꯄꯤꯟ ꯋꯥꯗꯤꯌ‌ꯦ
ꯅꯅꯥꯎꯗ ꯅꯨꯄꯤ ꯄꯟꯕꯤꯔꯛꯀꯅꯣ
ꯑꯣ ꯅꯍꯥꯟꯉꯤꯗꯨ ꯅꯪ ꯀꯃꯥꯏꯅ ꯇꯧꯕ ꯖꯥꯠꯅꯣ ꯑꯗꯨꯗꯤ
ꯅꯍꯥꯟꯒꯤꯗꯗꯤ ꯏꯃꯥꯟꯅꯕꯤꯅꯤꯗ
ꯑꯣ ꯑꯣ ꯅꯃꯥꯟꯅꯕꯤ ꯑ‌ꯣ ꯑꯃꯔ‌ꯣꯝ ꯆꯠꯇꯦꯍꯦ ꯂꯝꯕꯤ ꯆꯨꯝꯃꯤꯅꯤ ꯀꯩꯅ‌ꯣꯅ‌ꯦ
ꯃꯥꯏꯀꯩꯗꯣ ꯑꯩ ꯌꯦꯛꯅꯈ꯭ꯔꯦ ꯏꯌꯥꯝꯕ
ꯏꯁꯩ ꯇꯣꯏꯅ ꯇꯥꯕꯒꯤ ꯀꯥꯟꯅꯕꯝꯗꯤ ꯐꯪꯉꯦꯅꯦꯀꯣ
ꯗ‌ꯦ ꯑꯩ ꯏꯁꯩ ꯇꯥꯗꯦ ꯏꯌꯥꯝꯕ ꯁꯝꯁꯤꯕꯨ ꯆꯤꯔꯥꯏ ꯇꯥꯡꯕꯁꯤꯕꯨ ꯀꯩꯗꯧꯔ ꯐꯥ ꯐꯒ‌ꯦꯅꯦ
ꯆꯤꯔꯥꯏꯇꯥꯡꯕꯁ‌ꯦ ꯑꯁ ꯂꯨ ꯀꯣꯛꯄꯗ ꯁꯝꯖ‌ꯦꯠ ꯍꯥꯡꯖꯤꯂꯛꯑ‌ꯦꯅ ꯇꯧꯔꯤꯁꯤ ꯂꯨ ꯀ‌ꯣꯛꯄ ꯃꯤꯗ ꯁꯝꯖꯦꯠ ꯍꯡꯖꯤꯜꯂ‌ꯦꯕ ꯇꯧꯔꯤꯁꯤ
ꯆꯨꯝꯃꯤꯅ‌ꯦ ꯇꯧꯔꯤꯁ‌ꯦ
ꯑꯩꯁꯨ ꯅꯪ ꯍꯪꯉꯤ ꯀꯣꯏꯁꯟꯗꯨ ꯀꯣꯏꯁꯟꯗꯨ ꯀꯟꯅ ꯀꯟꯅ ꯊꯤꯖꯤꯜꯂꯤ ꯍꯌꯦꯡꯋꯥꯏ ꯑꯟꯁꯔ ꯐꯪꯀꯥꯟꯗ ꯍꯥꯏꯔꯛꯀꯦ
ꯇꯛꯄꯗꯤ ꯈꯔ ꯊꯥꯎ ꯏꯁꯤꯡ ꯇꯩꯗꯅ ꯈꯣꯠꯇꯅ ꯈꯔ ꯂꯩ ꯇꯧꯔꯛꯏ ꯑꯩ ꯊꯥꯎꯁ ꯇꯩꯔꯛꯇꯕ ꯑꯩꯈꯣꯏꯒꯤ ꯀ꯭ꯂꯥꯁ ꯑꯦꯠ ꯅꯥꯏꯟ ꯅꯥꯏꯟ ꯀ꯭ꯂꯥꯁ ꯇꯦꯟ ꯀ꯭ꯂꯥꯁ ꯇꯦꯟ ꯇꯦꯟꯗꯒꯤ ꯇꯩꯔꯛꯇ꯭ꯔꯦ ꯍꯥꯏ ꯇꯥꯔꯦ
ꯎꯝ ꯇꯔꯈꯤꯗꯤ ꯃꯔꯝꯗꯤ ꯀꯩꯒꯤꯅꯣ
ꯁꯨꯝ ꯍꯥꯏꯗꯤ ꯁꯨꯝ ꯈꯣꯏ ꯂꯝꯕꯤ ꯑꯩꯈꯣꯏ ꯍꯧꯖꯤꯛ ꯃꯅꯤꯄꯨꯔ ꯄꯨꯂꯞ ꯂꯝꯕꯤ ꯊꯣꯡꯉꯁꯤꯡꯅ ꯐꯠꯇꯗꯅꯀꯣ ꯅꯍꯋꯥꯏꯗꯤ ꯑꯉꯥꯡ ꯑꯣꯏꯔꯤꯀꯥꯟꯗ ꯈꯤꯇꯪ ꯑꯦ ꯆꯠꯊꯣꯛ ꯈꯣꯇꯣꯛꯄ ꯊꯥꯎꯇꯤꯕ ꯑꯗꯨꯝ ꯆꯠꯅꯔꯝꯃꯤꯗꯅ ꯀꯔꯤꯝ ꯇꯧꯅꯔꯝꯗꯦꯕ ꯍꯧꯖꯤꯛꯇꯤ ꯍꯦꯛ ꯆꯠꯂꯨꯀꯥꯟꯗ ꯏꯐꯨꯜ ꯏꯐꯨꯜꯁꯤꯅ ꯍꯦꯛ ꯁꯝꯗꯦ ꯐꯥꯖꯤꯜꯂꯕꯅꯤꯅ
ꯎꯝ
ꯀꯣꯛ ꯇꯨꯝꯅꯕꯗ ꯑꯋꯥꯕ ꯑꯃꯅꯤ ꯑꯗꯩ ꯀꯣꯛ ꯇꯨꯝꯊꯣꯛꯑꯦ ꯑꯗꯩ ꯁꯝꯁꯨ ꯑꯗꯨꯝ ꯀꯦꯜꯂꯦ ꯑꯗꯣ ꯍꯥꯏꯗꯤ ꯏꯐꯨꯃꯛꯇ ꯆꯠꯂꯛ ꯑꯗꯨꯝ ꯈꯔꯛꯇ ꯇꯧ ꯇꯨꯡ ꯈꯣꯠꯇꯧꯕꯅꯤꯅ ꯑꯗꯨꯒꯤ
ꯑꯩ ꯊꯥꯎ ꯇꯔꯦꯠ ꯈꯤꯇꯕꯁꯨ ꯐꯅ ꯀꯨꯏꯔꯦ ꯍꯥꯏꯁꯤꯅ ꯍꯦꯛ ꯊꯥꯎꯁꯦ ꯇꯩꯔꯔ ꯃꯥꯏꯁꯦ ꯊꯥꯎꯔꯦꯛ ꯍꯦꯛꯇ ꯀꯥꯕ ꯀꯃꯤꯀꯣ ꯎꯔꯤꯡ ꯉꯥꯛꯇ ꯊꯣꯛꯄ ꯑꯗꯨꯗꯤ ꯑꯩꯁꯦ ꯆꯥꯟꯅꯗ꯭ꯔꯦꯅ ꯇꯩꯈꯤꯗꯕꯅꯦ ꯑꯗꯨꯅ ꯍꯧꯖꯤꯛꯐꯥꯎ ꯇꯩꯇꯦ
ꯑꯣ ꯏꯌꯥꯝꯕꯁꯤꯅ ꯎꯔꯤꯡ ꯎꯔꯤꯡꯊꯣꯛꯄ ꯄꯒꯤ
ꯎꯝ ꯑꯁ ꯑꯩꯗꯤ ꯂꯩꯥꯏꯕꯛꯁꯤꯗ ꯅꯨꯡꯁꯥꯒ ꯁꯥꯔꯗꯤ ꯊꯥꯎ ꯑꯇꯩꯒꯤ ꯐꯥꯎꯕ ꯆꯦꯟꯊꯔꯛꯑꯅꯤꯕꯀꯣ ꯑ ꯑꯣ ꯆꯨꯝꯊꯣꯛꯔꯛ ꯁꯤꯒꯤꯗ ꯑꯗꯨꯗꯒꯤ ꯇꯩꯈꯤꯗꯕꯗꯨꯅ ꯍꯧꯖꯤꯛꯐꯥꯎ ꯇꯩꯗꯤ ꯑꯗꯨꯝ ꯍꯩꯅꯈꯤꯗ꯭ꯔꯦ ꯑꯩ ꯍꯩꯅꯕꯤꯗꯦ
ꯏꯌꯥꯝꯕꯣꯏꯗꯤ ꯊꯔꯣꯏꯒꯁꯦ ꯑꯗꯨꯝ ꯐꯖꯅ ꯆꯥꯕ ꯅꯠꯇ꯭ꯔꯣ
ꯊꯔꯣꯏꯁꯦ ꯊꯣꯡꯉꯨ ꯊꯣꯡꯉꯗꯤ ꯆꯥꯔꯦ
ꯋꯨꯇꯨ ꯃꯥꯗꯤꯇꯑꯦꯕ
ꯍꯥꯏꯗꯤ ꯐꯪꯃꯣꯏꯁꯤ ꯁꯦꯝꯕ ꯁꯥꯕꯁꯦ ꯌꯥꯝ ꯇꯜꯂꯦꯕ ꯃꯃꯥꯏ ꯈꯛ ꯃꯅꯤꯡ ꯈꯛꯛꯇꯤ ꯈꯨꯠ ꯈꯨꯠ ꯌꯥꯝ ꯆꯪꯕꯒꯤ ꯄꯣꯠꯁꯦ ꯇꯜꯂꯦꯕ ꯍꯦꯛ ꯂꯣꯏꯅ ꯀꯛꯑꯀꯥꯟꯗꯒ ꯊꯣꯡꯉꯣ ꯀꯥꯏꯅꯒ ꯄꯤꯔꯛꯄꯗꯨꯒꯗꯤ ꯊꯣꯡꯉꯒꯗꯤ ꯆꯥꯏꯀꯣ
ꯑꯌꯥꯝꯕ ꯊꯣꯡꯕꯕꯨ ꯍꯩꯕꯣ ꯍꯥꯏꯕ꯭ꯔꯣ ꯇꯣꯏꯁꯤꯕꯨ
ꯍꯣꯡꯕꯁꯦ ꯀꯕꯛ ꯀꯕꯛꯄꯨꯗꯤ ꯍꯩꯌꯦ
ꯑꯧ
ꯏꯟꯁꯥꯡ ꯅꯥꯄꯤꯁꯦ ꯑꯩꯒꯤ ꯊꯣꯛꯉꯛꯇꯕꯅꯤꯅ ꯍꯩꯇꯦꯅ ꯍꯦ ꯄꯥꯛꯅ ꯁꯤ ꯐꯥꯎꯗ ꯍꯖꯤ ꯐꯥꯎꯗ ꯈꯔ ꯍꯖꯤꯛ ꯐꯥꯎꯗ ꯈꯔ ꯍꯩꯅꯦ ꯇꯦꯔꯤ ꯂꯤꯟ ꯀꯥꯔꯛꯄꯗꯒꯤ ꯎꯄꯥꯏ ꯂꯩꯇꯗꯅ ꯍꯩꯈꯤꯕꯅꯦ ꯌꯨꯝ ꯗꯒꯗꯤ ꯆꯒꯁ ꯅ ꯐꯣꯡꯉꯌꯨ ꯑꯥ ꯅꯠꯇꯦꯗꯥ
ꯌꯥꯝꯁꯦ ꯑꯇꯣꯟ ꯑꯇꯥꯡꯕꯔꯣꯝ ꯑꯣꯏ ꯑꯣꯏꯔꯝꯗꯧ ꯃꯥꯜꯂꯦꯅ ꯁꯨꯝ
ꯑꯇꯣꯝꯕꯅꯦ
ꯑꯁ ꯑꯩꯅ ꯈꯜꯂꯤꯅꯤ ꯃꯤꯡꯁꯨ ꯅꯥꯎꯇꯧ ꯀꯧꯕꯅꯤꯅ
ꯍꯧꯖꯤꯛꯄꯨꯗꯤ ꯍꯩꯔꯅꯤꯅ ꯌꯨꯝꯗ ꯆꯠꯄꯗ ꯑꯗꯨꯝ ꯆꯥꯛ ꯊꯣꯡꯉꯅ ꯄꯛꯄ ꯁꯤꯖꯤꯜꯂꯛꯄꯁꯨ ꯑꯗꯨꯝ ꯌꯥꯎꯔꯦ ꯍꯩꯖꯤꯜꯂꯨꯨꯔꯅꯤꯅ
ꯖꯂꯨꯕ ꯀꯅꯥꯗꯕꯖꯦ
ꯑꯣ ꯑꯗꯨꯝ ꯊꯣꯡꯕ ꯌꯥꯎꯋꯦ
ꯃꯤꯉꯣ ꯃꯤꯉꯣꯟꯗꯕꯗꯤ ꯀꯥꯟꯅꯕ
ꯆꯥꯛ ꯊꯣꯡꯒꯦ ꯀ ꯍꯥꯏꯔꯗꯤ ꯍꯩꯔꯣꯏꯌꯦꯅꯀꯣ ꯑꯩ ꯊꯣꯡꯉꯅꯨ ꯑꯩ ꯍꯣꯔꯦꯟ ꯑꯗꯨꯝ ꯊꯣꯡꯒꯦ ꯑꯁ ꯑꯉꯥꯡ ꯑꯣꯏꯔꯤꯉꯩꯗꯒꯤ ꯃꯔꯝ ꯑꯣꯏꯅ ꯍꯥꯏꯅꯕꯅꯦꯅꯨ ꯂꯨꯄꯥ ꯇꯔꯥ ꯂꯧ ꯌꯥꯅꯕꯀꯣ ꯁ ꯄꯨꯖ ꯌꯥꯅꯕ ꯌꯥꯝ ꯇꯧꯔ
ꯏꯌꯝ ꯍꯣꯏꯁꯦ ꯆꯥꯛ ꯊꯣꯡ ꯂꯒ ꯄꯠꯇ꯭ꯔ ꯇ꯭ꯔꯥ ꯀꯦꯠ ꯄ꯭ꯔ ꯍꯥꯏꯖꯕꯨ
ꯅ ꯇꯦꯍꯦ ꯑꯉꯥꯡ ꯑꯣꯏꯔꯤꯉꯩꯒꯤ ꯑꯩꯗꯤ ꯍꯥꯏꯔꯤ ꯌꯥꯅꯕ ꯀꯩꯅꯣ ꯀꯩꯅꯣ ꯀꯩꯅꯣ ꯍꯥꯏꯗꯤ ꯌꯥꯅꯕ ꯈꯔ ꯃꯔꯝ ꯃꯣꯛꯁꯤꯜꯂꯤꯉꯤꯅ
ꯑꯣ ꯍꯥꯏꯗꯤ ꯃꯔꯝꯕꯨꯒꯨꯝꯣꯏꯗꯗꯤ ꯄꯩꯁꯥꯏꯠꯇ ꯄꯤꯑꯕ ꯃꯔꯝ ꯃꯨꯞꯄꯒꯤ ꯃꯅꯥ ꯁ ꯑꯩꯈꯣꯏꯗꯤ ꯒꯥꯥꯏꯗꯒꯤ ꯑꯗꯨꯃꯥꯏꯅ ꯄꯩꯁꯥ ꯄꯤꯕꯤꯌ ꯒꯥꯥꯏ
ꯑꯗꯨꯅ ꯍꯦꯛꯇ ꯐꯖꯤꯜꯂꯤꯕꯅꯤ ꯊꯕꯛꯀꯁ
ꯇꯍꯂꯅꯤ ꯏꯌꯥꯝꯕ
ꯀꯌꯥ ꯁꯨꯕꯅꯣ ꯅꯪꯅ ꯅꯪꯒꯤ ꯅꯆꯤꯤꯟꯜ ꯏꯅꯥꯎꯁꯦ ꯈꯪꯗ꯭ꯔꯤꯅꯦ ꯀꯌꯥꯅꯣ ꯅꯪꯒꯤ ꯏꯆꯤꯜ ꯏꯅꯥꯎꯁꯦ
ꯏꯈꯥ ꯏꯅꯥꯎꯄꯥ ꯑꯃꯒ
ꯅꯣꯏ ꯑꯍꯨꯝ ꯑꯣ ꯅꯨꯄꯤ ꯑꯃ ꯌꯥꯎ ꯅꯨꯄꯤ ꯑꯃ ꯌꯥꯎꯕꯅꯤ ꯑꯩꯅ ꯅꯣꯏ ꯃꯃꯥ ꯈꯔ ꯊꯕꯛ ꯀꯣꯃꯝꯒꯅꯤꯗꯀꯣ
ꯑ ꯇ ꯋꯥꯅ ꯊꯕꯛꯁꯤ ꯍꯣꯏ ꯈꯔꯕꯨꯗꯤ ꯀꯨꯝꯃꯤ ꯑ ꯅꯨꯄꯤꯗꯨꯅ ꯇꯥꯂꯦꯟꯅ ꯂꯩꯊꯣꯛꯈ꯭ꯔꯗꯤ ꯎꯄꯥ ꯂꯩꯇꯦ ꯑꯣꯀꯦ
ꯎꯝ ꯅꯣꯏꯗꯤ ꯅꯣꯡꯃꯗ ꯃꯉꯥꯏꯔꯗ ꯇꯟꯅ ꯂꯩꯊꯣꯛꯈꯤꯕꯣ ꯑꯁ ꯑꯩꯈꯣꯏꯗꯤ ꯅꯨꯄꯥ ꯉꯥꯛꯇꯅꯤꯅꯀꯣ
ꯅꯨꯄꯥ ꯑꯍꯨꯝ
ꯎ ꯅꯨꯄꯥ ꯉꯥꯛꯇꯅꯤꯅ ꯑꯩꯈꯣꯏꯕꯥꯅ ꯂꯣꯏ ꯍꯣꯠꯅꯕꯤꯅꯤ ꯁꯥꯔ ꯀꯩꯀꯩꯗꯒꯤ ꯑꯩꯈꯣꯏꯒꯤ ꯅꯨꯄꯤ ꯃꯎꯗꯤ ꯌꯥꯝ ꯐꯩ ꯃꯣꯏꯃ ꯈꯔ ꯃꯈꯣꯏ ꯈꯔ ꯃꯈꯣꯏ ꯈꯔ ꯍꯥꯡꯂꯝꯅꯤ ꯅꯨꯄꯤ ꯍꯍꯩꯗꯕꯨ ꯐꯅ ꯇꯜꯂꯦ ꯍꯥꯏꯔꯗꯤ ꯑꯗꯨꯝ ꯇꯧꯗꯣ ꯑꯗꯨꯝ ꯂꯩꯔꯅꯤ
ꯑꯗꯨꯗꯤ ꯏꯌꯥꯝꯕ ꯑꯃ ꯊꯤꯖꯤꯜꯂꯁꯤꯗꯅ ꯏꯇꯩꯕ ꯑꯃ
ꯀꯩꯅꯣꯁꯦ ꯊꯤꯖꯤꯟꯕꯕꯨꯗꯤ ꯌꯥꯔꯕꯅꯦ ꯃꯇꯥꯡ ꯆꯥꯗꯔꯤꯅꯤ ꯅꯠꯇꯩ ꯃꯗꯨ ꯅꯇꯩꯩ ꯃꯗꯨ ꯂꯩ ꯔꯤꯅꯦ
ꯑꯁ ꯃꯥꯇꯝ ꯂꯩꯇ꯭ꯔꯤꯔꯤꯕ
ꯑꯣ
ꯑꯃꯀꯧ ꯐꯥꯔꯁꯤ ꯀꯩꯅꯗ ꯑꯣꯏꯅ
ꯑꯦ꯭ꯔ ꯑꯗꯨꯗ ꯂꯤꯈꯤꯇ ꯐꯖꯕ ꯋꯥꯂꯦ
ꯌꯥꯝꯌꯥꯝꯕ ꯐꯖꯕ ꯄꯥꯝꯕ꯭ꯔꯅꯤ ꯏꯌꯥꯝꯕꯕꯨꯣ
ꯅꯪ ꯋꯥꯍꯪꯗꯣꯏꯗꯤ ꯁꯣꯏꯗ꯭ꯔꯥ
ꯁꯣꯏꯔꯕ꯭ꯔꯅꯦ ꯇꯧꯁꯤꯕꯨ
ꯍꯧꯖꯤꯛ ꯅꯥꯇꯩ ꯃꯗꯨ ꯃꯁꯛꯄ ꯎꯁꯤꯜꯂꯥꯏꯗꯒꯤ ꯏ ꯅꯥꯎꯅꯤꯁꯦ
ꯏꯌꯥꯝꯕ ꯉꯁꯥꯏ ꯐꯦꯁꯕꯨꯛꯇ ꯃꯦꯁꯦꯁ ꯊꯥꯅꯍꯧꯕꯗ꯭ꯔꯣ
ꯀꯔ ꯑꯗꯨꯦ ꯐꯦꯁ ꯄꯣ
ꯑꯩꯕꯨ ꯃꯦꯁꯦꯟꯖꯔꯗ ꯍꯥꯏꯐꯦꯠ ꯎꯔꯝꯒꯨꯝ ꯂꯥꯛꯈꯨꯝ ꯏꯌꯥꯝꯕ
ꯍꯥꯏꯗꯤ ꯃꯤꯦꯁꯟꯖꯔꯒ ꯇꯥꯛ ꯃꯦꯁꯟꯖꯔꯒ ꯍꯥꯞꯇꯦ
ꯑꯌꯥꯝꯕ ꯅꯒꯨꯟꯈꯩ ꯀꯛꯑꯝꯕꯅꯤ ꯍꯧꯖꯤꯛꯇ
ꯑ ꯀꯥꯏꯗꯤ ꯀꯕꯨꯗ ꯑꯁ ꯀꯥꯏ ꯔꯤꯗ
ꯑꯗꯨꯗꯗ ꯑꯩꯗꯤ ꯐꯦꯁꯕꯨꯛꯇꯤ ꯌꯥꯝꯕꯁꯤ ꯐꯤꯜꯇꯔꯒ ꯐꯖꯅ ꯇꯧꯔꯒ ꯑꯩꯈꯣꯏꯒꯤ ꯐꯣꯇꯣ ꯊꯥꯒꯠꯂꯕ ꯑꯃ ꯄꯥꯝꯗꯥꯏꯗ
ꯀꯥꯏꯗꯅꯣ ꯇ ꯐꯤꯜꯇꯔ ꯐꯤꯜꯇꯔꯁꯤ ꯅꯠꯇꯅꯤ ꯅ ꯅꯪꯒꯣ
ꯑꯗꯇꯩ ꯑꯩꯅ ꯑꯩꯅ ꯍꯥꯏꯖꯕꯗꯤ ꯏꯌꯥꯝꯕꯁꯦ ꯑꯩꯈꯣꯏꯒꯤ ꯍꯟꯗꯛ ꯃꯔꯛꯁꯦ ꯍꯣꯏ ꯊꯕꯛ ꯆꯠꯂꯁꯨ ꯍꯦꯛ ꯐꯣꯇꯣ ꯀꯥꯞꯄꯒꯤ ꯊꯥꯒꯠꯄ ꯑꯗꯨꯃꯥꯏꯅ ꯄꯥꯎ ꯈꯔ ꯇꯥꯕ ꯍꯥꯏꯇꯥꯥꯔꯦ ꯍꯥꯏꯗꯤ ꯍꯧꯖꯤꯛꯀꯥꯟꯗꯤ ꯑꯐꯕ ꯅꯨꯄꯥ ꯊꯤꯅꯔꯤꯕꯔꯤꯕꯅꯤꯅꯀꯣ ꯏꯌꯥꯝꯕꯒꯤ ꯊꯕꯛ ꯁ ꯁꯨꯕꯗ ꯎꯕꯗ ꯅꯨꯄꯤꯁꯤꯦꯅ ꯉꯥꯎꯁꯤꯜꯂꯛꯑꯕ꯭ꯔꯥ ꯁꯤꯅꯤꯗ
ꯊꯪꯗꯅꯤ ꯀꯃꯥꯏꯗꯔꯤ ꯌꯥꯒ
ꯑꯩꯁꯨꯦ ꯍꯪꯕ ꯌꯥꯕ ꯋꯥꯐꯝꯅꯤꯅꯦ ꯏꯌꯥꯝꯕꯗ
ꯍꯪꯕ ꯌꯥꯕ ꯃꯐꯝ ꯂꯥ ꯑꯗ ꯄꯥꯎꯈꯨꯝ ꯐꯪꯗ꯭ꯔꯤ
ꯇꯨꯔꯦꯟꯇꯁꯨꯨꯝ ꯏꯌꯥꯝꯕ ꯑꯣꯏꯒꯅꯤ ꯄꯥꯈꯪꯁꯤꯗꯤ ꯑꯣꯏꯒꯅꯤ
ꯑꯣꯏꯗꯣꯔꯦ ꯍꯥꯏꯔꯗꯤ ꯑꯃ ꯑꯣꯏꯗꯣꯔꯦ ꯍꯥꯏꯔꯗꯤ ꯑꯃ ꯁꯦꯝꯖꯤꯜꯂꯛꯑꯣꯒꯅ
ꯏꯌꯥꯝꯕꯒ ꯆꯥꯟꯅꯒꯗꯕ ꯁꯦꯛ ꯊꯤꯕ ꯋꯥꯗꯧꯕ
ꯀꯃꯥꯏꯅꯅꯣ ꯍꯥꯏꯖꯦꯅꯦ ꯍ ꯃꯆꯣꯡꯄꯥꯛ ꯅꯥꯏꯗꯕ ꯁꯤꯒꯨꯝꯕ ꯄꯥꯈꯪꯗ ꯅꯩꯅꯉꯩ ꯂꯧꯋꯦꯕ꯭ꯔꯥ
ꯗꯤ ꯅꯅꯤꯅꯦ ꯍꯣꯏꯒꯤ ꯕꯦꯁꯀꯨꯝꯕꯒꯤ ꯑꯣꯏꯅ ꯍꯥꯏꯗꯤ
ꯀꯔꯤ ꯀꯔꯤ ꯀꯔꯤ ꯀꯔꯤ ꯑꯣꯏ ꯌꯥꯒꯥ ꯑꯪ ꯉꯥꯎꯕ ꯂꯧꯒꯗꯕ ꯅꯨꯄꯤ ꯍꯥꯏꯖꯤꯗꯤ ꯑꯉꯥꯡ ꯉꯥꯎꯕ ꯂꯧꯒꯗꯕ ꯇꯀꯣ ꯍꯥꯏꯔꯒ ꯉ ꯑꯇꯦꯛꯄ ꯐꯥꯠꯂꯛꯄꯗ ꯉꯥꯏꯔꯤꯕ ꯑꯗꯦꯛꯄꯗꯦꯛ ꯂꯥꯎꯕꯀꯣ
ꯑꯣ ꯑꯣꯀꯦ ꯃ ꯇꯍꯔꯁꯨ ꯃꯣꯔ ꯑꯇꯤꯛ ꯄꯗꯣ ꯊꯨꯗꯤꯄꯦꯗꯣ
ꯎ ꯃꯣꯔꯣꯛ ꯑꯇꯦꯛꯄ
ꯖꯅꯤ ꯏꯌꯥꯝꯕꯩ ꯋꯥꯈꯜꯂꯣꯟꯖꯤꯖꯨ
ꯎꯝ
ꯏꯌꯥꯝꯕ ꯍꯧꯖꯤꯛꯁꯤꯕꯨ ꯀꯩ ꯃꯊꯦꯜꯅ ꯆꯥꯔꯤꯗꯨꯕꯣ
ꯀꯩꯅꯣ ꯍꯋꯥꯏ ꯁꯥꯏ ꯍꯥꯏ ꯇꯥꯏ
ꯑ ꯋꯥ ꯇꯆꯥꯏꯅꯤꯌꯥꯝꯕꯣꯏꯗꯤ
ꯎꯝ ꯑꯍꯥꯎꯕ ꯅꯠ ꯇ ꯇ ꯆꯥꯗ꯭ꯔꯦ
ꯑꯩꯅꯦ ꯑꯣ ꯌꯥꯝꯕꯗꯤ ꯊꯝꯃꯒꯦ
ꯑꯣ ꯑꯥꯍ ꯑꯣꯀꯦ ꯑꯣꯀꯦ
ꯒꯨꯗ ꯅ ꯒꯨꯗ ꯅꯥꯏꯠ
ꯒꯨꯗ ꯅꯥꯏꯠ ꯒꯨꯗ ꯅꯥꯏꯠ ꯑ